ꯇꯥꯏꯗ
ꯑꯦ ꯏꯆꯟ ꯋꯥꯔꯤ ꯁꯥꯟꯗꯁꯨ ꯀꯨꯏꯔꯦ ꯅꯪ ꯍꯥꯡꯕ꯭ꯔꯣ ꯏꯆꯟꯕꯨ ꯉꯁꯤꯗꯤꯦ
ꯎꯝ ꯍꯥꯡꯉꯤ ꯌꯥꯅꯤ
ꯑꯣꯀꯦ ꯊꯕꯛꯇ ꯀꯩ ꯆꯥꯛꯁꯤꯡꯗ ꯆꯥꯔꯣꯏ ꯆꯟꯕꯣ
ꯆꯔ
ꯀꯩꯁꯪ ꯆꯥꯔꯕ ꯏ ꯆꯟꯗꯤꯦ ꯑꯁꯤ ꯁꯤꯗꯤ
ꯎꯝ ꯀꯥꯡꯁꯣꯏ ꯊꯣꯡ
ꯀꯩ ꯀꯔꯤ ꯀꯥꯡꯇ꯭ꯔꯤ ꯊꯣꯡꯉꯤꯅꯣ ꯑꯩꯁꯦ
ꯎꯝ ꯂꯩꯕꯥꯛ ꯎꯗꯀꯁꯦ
ꯎ ꯂꯩꯕꯒꯨꯟꯗꯗꯣ ꯍ ꯎꯅ ꯂꯩꯕꯥꯛ ꯆ ꯀꯨꯟꯗꯣꯗ ꯍꯧꯕꯅꯤꯅꯦ ꯆꯥꯗꯕ ꯀꯨꯏꯅꯦ ꯑꯩꯗꯤ
ꯎꯝ ꯍꯥꯎꯕꯅꯦ ꯑꯗꯨꯗꯣꯍꯥꯎꯋꯦ ꯆꯥꯅꯤꯡꯕ꯭ꯔꯥ
ꯅꯤꯡꯉꯁꯟ
ꯎꯝ ꯍꯣꯏ ꯅꯣꯡꯃ ꯄꯔꯛꯀꯦ ꯆ
ꯑꯩ ꯅꯣꯡꯉꯣꯟ ꯅꯣꯏ ꯂꯥꯛꯑꯒ ꯀꯣꯏ ꯀꯣꯏꯅ ꯂꯥꯛꯑꯒ ꯍꯦꯛꯈꯤꯒꯦ ꯌꯥꯕ ꯅꯠꯇ꯭ꯔꯣ
ꯎꯝ ꯌꯥꯏꯌꯦ
ꯍꯌꯦꯡꯉꯨꯛ ꯍꯦꯛꯄ ꯌꯥꯔꯣ ꯍꯥꯏꯗꯅꯣ ꯂꯥꯛ ꯂꯥꯛꯑꯒ
ꯎꯝ ꯌꯥꯅꯤ ꯌꯥꯅꯤ ꯃꯌꯥꯝ ꯍꯧꯋꯏ ꯄꯩꯒꯦ
ꯎꯝ ꯅꯩꯕꯥꯛ ꯀꯨꯟꯗꯣꯈꯛ ꯀꯔꯤ ꯏꯁꯥ ꯌꯥꯝ ꯐꯩ ꯀꯩ ꯀꯥꯟꯅꯒꯦ ꯑꯩꯗꯤ ꯄꯥꯛ ꯈꯪꯒꯦꯅꯦ ꯄꯥꯛꯁꯨ ꯌꯥꯝ ꯇꯣꯏꯅ ꯆꯥꯅꯕꯕꯁꯨ ꯑꯣꯏꯗꯦ
ꯎꯝ ꯑꯣꯃꯦꯒꯥ ꯊ꯭ꯔꯤꯒ ꯌꯥꯝ ꯋꯥꯡꯅ ꯌꯥꯎꯕꯅꯤ ꯂꯤꯚꯔ ꯅꯥꯕ ꯃꯤꯅꯒ ꯖꯣꯟꯗꯤꯁ ꯇꯧꯕ ꯃꯤꯅꯒ ꯌꯥꯝ ꯆꯥꯟꯅꯕꯅꯤ ꯏꯁꯔꯗ ꯌꯥꯝ ꯐꯕꯅꯤ
ꯎꯝ ꯐꯩ ꯐꯩ ꯑꯗꯨꯗꯤ ꯀꯥꯡꯁꯣꯏ ꯑꯃ ꯊꯣꯡꯉꯒ ꯑꯇꯣꯞꯄꯗ ꯀꯔꯤ ꯇꯧꯔꯕ ꯉꯁꯤꯗꯤ
ꯕꯣꯔ ꯑꯃ ꯍꯧꯔꯦ
ꯑꯣ ꯌꯥꯝ ꯐꯖꯕ ꯃꯆꯜꯅꯦ ꯑꯗꯨꯗꯤ ꯊꯕꯁꯤꯗ ꯑꯗꯨꯅ ꯆꯥꯕꯗꯤ ꯍꯧꯔꯝꯒꯅꯤꯍꯦ
ꯑ ꯂꯩꯕꯥꯛꯀꯨꯟꯗꯣꯒꯤ ꯁꯤꯟꯇꯛ ꯁꯤꯟꯇꯛ ꯇꯧꯕꯗꯨꯒ ꯍꯥꯎ
ꯎꯝ ꯍꯈꯣꯏꯅꯦ ꯀꯥꯂꯦꯜ ꯊꯥꯁꯤꯗꯕꯨ ꯑꯁꯤꯟꯕꯖꯤꯅ ꯍꯥꯏꯇꯥꯔꯦ ꯍꯧꯖꯤꯛꯀꯥꯟꯁꯤ
ꯎꯝ ꯄꯥꯜꯂꯝꯅꯦꯅ
ꯎꯝ ꯑꯗꯨꯗ ꯉꯥꯒꯨꯝ ꯉꯧꯒꯨꯝꯕ ꯀꯩ ꯑꯃ ꯀꯩ ꯑꯃ ꯁꯨꯝ ꯌꯥꯎꯔꯒ ꯑꯃꯨꯛꯁꯨ ꯑꯍꯦꯟꯕ ꯍꯥꯎꯁꯦ
ꯎꯝ ꯉꯥꯗꯩ ꯍꯦꯟꯕ ꯕꯣꯔꯥ ꯌꯥꯎꯔꯦ
ꯑꯣ ꯄꯨꯔꯥ ꯅꯪꯅ ꯍꯧꯔꯤꯔ ꯑꯩꯁꯦ ꯏꯆꯟꯅ
ꯍꯣꯏ
ꯎꯝ ꯀꯔꯤ ꯀꯔꯤ ꯕꯣꯔ ꯍꯧꯔꯤꯅꯣ ꯍꯥꯏꯁꯦ
ꯃꯔꯣꯏ ꯕꯣꯔꯥꯁꯨ ꯌꯥꯎꯔꯦ ꯑꯥꯂꯨ ꯕꯣꯔꯥꯁꯨ ꯌꯥꯎꯔꯦ
ꯎꯝ ꯑꯅꯤꯗꯨ ꯈꯛꯇꯔꯣ ꯌꯥꯝꯗꯦꯗ ꯑꯗꯨꯗꯤ
ꯃꯔꯣꯏꯗ ꯃꯈꯟ ꯃꯈꯟ ꯌꯥꯎꯔꯤꯅꯦ ꯀꯩꯅꯣ
ꯎꯝ ꯍꯧꯖꯤꯛꯀꯥꯟ ꯃꯥꯏꯔꯦꯜ
ꯎꯝ ꯃꯥꯏꯔꯦꯟꯗꯣ ꯀꯧꯍꯧꯔꯦ ꯍꯥꯏꯕ ꯑꯩꯈꯣꯏꯗ ꯃꯤꯗꯣ ꯌꯥꯝ ꯀꯟꯅ ꯌꯥꯝꯅ ꯆꯥꯗꯕ ꯑꯗꯨꯗꯤ
ꯎꯝ ꯑꯗꯣ ꯑꯩꯅ ꯌꯥꯝ ꯆꯥꯅꯤꯡꯕ ꯕꯣꯔꯥ ꯑꯃ ꯂꯩꯔꯤꯅꯦ ꯍꯧꯖꯤꯛꯀꯥꯟꯁꯦ
ꯎꯝ ꯀꯩ ꯕꯣꯔꯥꯅꯣ
ꯌꯥꯏꯄꯜꯁꯤꯗ ꯍꯥꯟꯟꯅ ꯇꯧꯔꯒ ꯕꯣꯔꯥ ꯑꯝꯇꯪ ꯍꯧꯣꯠ ꯆꯥꯅꯤꯡꯉꯤꯅꯤ ꯃꯅꯝꯒꯥꯡ ꯅꯨꯡꯁꯤꯖ ꯇꯧꯔꯛ ꯑꯣ
ꯌꯥꯏꯅꯝ ꯅꯝꯕꯗꯣ ꯅꯠꯇ꯭ꯔꯣ ꯌꯥꯏꯄꯟꯅ ꯍꯥꯏꯁꯦ
ꯍꯣꯏ ꯌꯥꯏꯄꯟꯅ ꯌꯦꯅꯝ ꯅꯝ ꯅꯠꯇꯦ ꯂꯩ ꯇꯥꯏꯞ ꯇꯧꯕ ꯌꯥꯏꯄꯜ ꯀꯪꯗꯣꯏꯁꯦꯅ ꯂꯩ ꯂꯩꯒꯤ ꯇꯥꯏꯞꯇꯧꯔ ꯁꯥꯠꯂꯒ ꯆꯤꯡꯅ
ꯈꯪꯉꯤ ꯃꯅꯝ ꯑꯃ ꯅꯝꯕꯅꯦ
ꯍꯥꯟꯅꯣꯏ ꯀꯌꯥ ꯍꯟꯅꯔꯝꯗꯦ ꯑꯗꯣ ꯍꯧꯖꯤꯛꯇꯤ ꯑꯩꯗꯤ ꯑꯍꯟ ꯑꯣꯏꯜꯂꯛꯄꯔ ꯀꯩꯒꯤꯅꯣ ꯈꯪꯗꯦ ꯍꯥꯟꯅꯗꯤ ꯌꯥꯔꯅ ꯍꯥꯏꯅꯝꯗꯦꯕ ꯑꯗꯨ ꯍꯧꯖꯤꯛꯇꯤ ꯆꯥꯕ ꯐꯥꯎꯦ ꯑꯗꯨ ꯌꯥꯏꯄꯜꯗꯣ
ꯎꯝ ꯍꯣꯏ ꯌꯥꯝ ꯐꯩꯌꯦ ꯅꯪ ꯎꯝ ꯍꯣꯏ ꯃꯅꯝ ꯑꯃꯗꯤ ꯅꯝꯕꯅꯦꯕ
ꯑꯗꯨ ꯌꯥꯄꯟꯗꯨ ꯔꯥ ꯇꯧꯕ ꯌꯥꯝ ꯍꯥꯎꯋꯦ ꯍꯥꯎꯕꯅꯦ
ꯎꯝ
ꯑꯩꯁꯨ ꯌꯥꯝ ꯇꯣꯏꯅꯕꯨ ꯆꯥꯗꯦ ꯑꯃꯨꯛ ꯑꯅꯤ ꯆꯥꯈꯔꯦ ꯑꯗꯣ ꯁꯨꯝ ꯍꯥꯎ ꯍꯥꯎꯈꯤꯕ ꯍꯥꯏꯇꯥꯔꯦ
ꯎꯝ ꯍꯧꯖꯤꯛ ꯅꯣꯡ ꯆꯨꯨꯔꯔꯕꯅꯤꯅ ꯌꯥꯝ ꯊꯣꯛꯂꯛꯑꯅꯤ
ꯊꯣꯛꯑꯒꯦꯅ ꯍꯧꯖꯤꯛ ꯆꯤꯡꯗ ꯀꯩꯗ ꯌꯥꯏꯄꯜꯁꯤ ꯌꯥꯝ ꯆꯣꯡꯕꯒꯤ ꯆꯤꯡꯗ ꯑꯉꯥꯡꯈꯩꯁꯤꯅ ꯂꯝ ꯀꯣꯏꯕ ꯆꯠꯄꯗ ꯀꯥꯔ ꯀꯥꯔꯒ ꯍꯦꯛꯅꯕꯒꯤ ꯃꯌꯥꯝ ꯊꯦꯡꯅꯔꯦ ꯃꯣꯏ ꯃꯌꯥꯝ ꯃꯌꯥꯝ ꯍꯦꯛꯅꯔꯦ ꯍꯣꯡꯁꯨ ꯍꯣꯡꯉꯦ ꯍꯧꯖꯤꯛ ꯑꯗꯨꯝ ꯕꯖꯥꯔꯅ ꯀꯩꯗ ꯌꯥꯝ ꯌꯥꯝ ꯍꯣꯡꯉꯦꯕ ꯇꯥꯡꯗꯦꯕ ꯀꯩꯁꯨ
ꯎꯝ ꯍꯣꯏ ꯑꯗꯨꯒꯨꯝꯕ ꯀꯌꯥ ꯍꯣꯡꯗꯕ ꯏꯁꯥꯗꯁꯨ ꯐꯕ ꯑꯗꯨꯒꯨꯝꯕꯁꯦ ꯑꯗꯨꯅ ꯈꯔ ꯅꯝꯅ ꯆꯥꯕꯅꯗꯤ ꯐꯔꯕꯟ
ꯑꯩꯈꯣꯏꯒꯤ ꯑꯩꯈꯣꯏꯒꯤ ꯅ ꯑꯩꯈꯣꯏꯒꯤ ꯑꯩꯈꯣꯏꯒꯤ ꯃꯩꯇꯩꯒꯤ ꯆꯩꯔꯥꯎꯕꯗꯀꯣ ꯑꯩꯈꯣꯏ ꯆꯩꯔꯥꯎꯗ ꯍꯥꯞꯄꯤ ꯑꯩꯈꯣꯏ ꯑꯩꯈꯣꯏ ꯁꯥ ꯀꯪꯒꯦꯅ ꯇꯧꯋꯤꯗꯅ ꯎꯆꯌꯦꯟ ꯌꯣꯡꯆꯥꯛ ꯃꯔꯨ ꯌꯥꯏꯄꯜ ꯑꯗꯩ ꯀꯔꯤ ꯈꯔ ꯍꯥꯞꯄ ꯑꯈꯣꯏꯒꯤ ꯗꯥꯏꯔꯦꯛ ꯃꯌꯥꯝ ꯑꯃ ꯃꯆꯜꯁꯤ ꯇꯔꯦꯠ ꯅꯤꯄꯥꯜꯗ ꯁꯨꯔꯣ ꯑꯃꯨꯛ ꯆꯥꯛ ꯍꯈꯤꯇꯥꯛ ꯇꯧꯕ ꯑꯃ ꯂꯩꯕꯅꯦ ꯑꯗꯨ ꯑꯗꯨꯗ ꯌꯥꯝ ꯍꯥꯎꯕꯅꯦ ꯁꯦꯄꯜ
ꯑꯁ ꯎꯌꯦꯟ ꯄꯜꯂ ꯎꯇꯤꯗ ꯎꯌꯦꯟ ꯍꯥꯞꯄ ꯊꯣꯡꯉꯒ ꯆꯥꯕꯗꯣ ꯍꯥꯎꯋ
ꯎꯝ ꯎꯇꯤ ꯎꯌꯦꯟ
ꯍꯦꯛ ꯊꯣꯡꯉ ꯄꯤꯖꯔ ꯂꯣꯏꯔꯒꯦꯅꯨ ꯀꯩꯅꯣ ꯆꯥꯅꯤꯡꯒꯦ ꯆꯗꯕ ꯆꯠꯅꯤꯡꯉꯗꯤ ꯑꯩ ꯊꯣꯡꯉꯒꯦꯗꯅ ꯂꯩꯔꯤꯁꯦ
ꯍꯌꯦꯡ ꯊꯣꯡꯉꯣ ꯍꯌꯦꯡꯁꯥꯡ
ꯍꯌꯦꯡ ꯊꯣꯡꯉ ꯅꯪꯕꯨ ꯍꯌꯦꯡꯊꯣꯛ ꯂꯩꯇ꯭ꯔꯣ ꯍꯥꯏꯁꯦ ꯍꯌꯦꯡ ꯂꯥꯛ
ꯆꯥꯕꯩꯅꯦ ꯍꯥꯏꯔꯗꯤ ꯑꯇ ꯀꯥꯏꯊꯣꯛꯇꯣꯔꯤꯕ ꯃꯇꯝꯁꯦ
ꯎꯝ ꯌꯥꯏꯒꯤꯅ ꯑꯗꯨ ꯃꯊꯪ ꯁꯟ ꯀꯨꯝꯕ ꯅꯣꯡꯃꯥꯏꯖꯤꯡꯒꯨꯝꯕꯗ ꯇꯧꯁꯤ ꯑꯩꯒꯤ ꯊꯕꯛ ꯈꯔ ꯆꯠꯂꯤꯅꯤ
ꯎꯝ ꯀꯩ ꯊꯕꯛ ꯆꯤꯜꯂꯤꯅꯣ
ꯑꯁ ꯑꯩ ꯍꯧꯖꯤꯛꯀꯥꯟꯁꯤꯗꯤ ꯌꯨꯝꯒꯤ ꯊꯕꯛ ꯑꯗꯒꯤ ꯑꯍꯜ ꯂꯃꯟ ꯅꯥꯕꯒꯤ ꯗꯥꯛꯇꯔ ꯀꯩꯗꯅꯣ ꯈꯔ ꯆꯠꯂꯤꯅꯦ ꯆꯠꯂꯤꯅꯦ
ꯎꯝ
ꯏꯃꯥꯗꯨ ꯑꯍꯟ ꯑꯣꯏꯁꯤꯜꯂꯛꯄꯨꯔ ꯀꯩꯒꯤꯅꯦ ꯆꯤꯄꯦꯠ ꯆꯤꯕꯦꯠ ꯅꯥꯗꯅ ꯅꯥꯗꯅ ꯈꯣꯠꯇꯅ ꯈꯔ ꯇꯧꯋꯤꯅꯦ ꯑꯗꯨꯒꯤ ꯗꯥꯛꯇꯔꯁꯤꯅ ꯈꯔ ꯇꯣꯏ ꯇꯣꯏ ꯆꯠꯄ ꯍꯥꯏꯇꯥꯔꯦ ꯑꯗꯨꯒ ꯍꯌꯦꯡꯁꯨ ꯑꯃꯨꯛ ꯗꯥꯛꯇꯔꯗ ꯆꯠꯇꯧ ꯂꯩꯕ ꯑꯗꯨꯅ ꯁꯨꯝ ꯈꯔ ꯇꯥꯏꯃꯤꯡ ꯃꯇꯝꯗꯨ ꯁꯣꯏꯅꯔꯅꯦꯕ ꯏꯁꯇ ꯁꯤ ꯌꯨꯝꯒꯤ ꯑꯅꯥ ꯑꯌꯦꯛ ꯌꯥꯎꯗ꯭ꯔꯀ ꯀꯃꯥꯏꯅ ꯇꯧꯒꯦ
ꯌꯥꯎꯗꯦ ꯑꯩꯈꯣꯏꯗꯤ ꯃꯁꯥ ꯐꯕ ꯉꯥꯛꯇ ꯑꯣꯏꯅ ꯂꯩ
ꯎꯝ
ꯍꯛꯆꯥꯡ ꯐꯕꯅ ꯂꯟꯅꯤ ꯎꯝ ꯑꯗꯨꯅ ꯆꯥꯕ ꯊꯛꯄꯗ ꯆꯦꯛꯁꯤꯟꯕꯁꯦ ꯌꯥꯝ ꯃꯔꯨ ꯑꯣꯏꯕ
ꯎꯝ ꯎꯝ ꯆꯥ ꯊ ꯆꯦꯛꯁꯤꯟꯕꯩ ꯀꯃꯥꯏ ꯀꯃꯥꯏ ꯆꯦꯛꯁꯤꯟꯗꯣ
ꯍꯣꯏꯅꯦ ꯑꯗꯨ ꯉꯁꯥꯏ ꯍꯥꯏꯔꯗꯤ ꯐꯠ ꯍꯥꯏꯔꯛꯀꯅꯤ ꯁꯥ ꯉꯥ ꯌꯥꯝ ꯆꯥꯕꯤꯗꯕ ꯀꯥꯡꯁꯣꯏ ꯅꯨꯡꯁꯣꯏ ꯐꯖꯅ ꯆꯥꯕ ꯑꯗꯩꯩꯗꯤ ꯆꯅꯥꯡ ꯌꯥꯎꯕ ꯆꯤꯟꯖꯥꯛꯀꯤ ꯆꯥꯡꯁꯦ ꯈꯔ ꯈꯔ ꯍꯟꯗꯅ ꯆꯥꯕꯤꯔ ꯂꯣꯏꯔꯦ ꯏꯁꯥꯒꯤ ꯑꯔꯨꯝꯕꯒꯤ ꯆꯥꯡꯁꯦ ꯐꯖꯅ ꯀꯩ ꯍꯥꯏꯗꯣꯏꯅꯣ ꯆꯥꯡ ꯑꯝꯗ ꯊꯝꯕ ꯉꯝ ꯇꯥꯔꯒꯗꯤ ꯑꯗꯨꯝ ꯑꯅꯥ ꯑꯌꯦꯛ ꯂꯥꯛꯄꯗꯣ ꯆꯥꯡꯗꯣ ꯍꯟꯗꯩꯩꯒꯅ
ꯎꯝ ꯃꯥꯅꯤ ꯃꯥꯅꯤ ꯌꯥꯝ ꯆꯨꯝꯕ ꯋꯥꯐꯝꯅꯦ ꯑꯗꯨ ꯑꯩꯗꯤꯀꯣ ꯑꯆꯝ ꯆꯥ ꯆꯥꯅꯤꯡꯉꯛꯇꯦꯕ ꯑꯗꯨꯝ ꯑꯍꯥꯎꯕ ꯑꯗꯨꯝ ꯆꯥꯅꯤꯡꯉꯦꯕ ꯀꯃꯥꯏꯅ ꯇꯧꯔꯤꯅ
ꯎꯝ ꯑꯗꯨ ꯂꯥꯏꯅꯥ ꯂꯥꯛꯅꯕꯒꯤ ꯈ꯭ꯋꯥꯏꯗꯒꯤ ꯑꯁꯝꯕ ꯂꯝꯕꯤꯅꯤ ꯂꯥꯏꯅꯥꯁꯤꯡꯅ ꯂꯥꯛꯄꯗ ꯊꯨꯕ
ꯎꯝ ꯂꯥꯏꯅꯥ ꯈꯨꯨꯅꯥ ꯂꯥꯛꯄ ꯍꯥꯏꯁꯤ ꯑꯗꯨꯝ ꯍꯦꯛ ꯑꯗꯨꯝ ꯁꯥ ꯉꯥ ꯌꯥꯝ ꯇꯣꯏꯅ ꯆꯥꯗ꯭ꯔꯗꯤ ꯑꯃꯝꯝ ꯌꯥꯝ ꯍꯞꯇꯥ ꯑꯃꯨꯛꯇ ꯑꯃꯨꯛꯀꯪ ꯆꯥꯔꯤ ꯀꯩꯁꯨ ꯇꯧꯔꯝꯃꯣꯏꯗꯧ ꯃꯥꯟꯗꯦꯗ ꯃꯤ ꯁꯥ ꯉꯥꯗꯒꯤꯩꯁꯨ ꯃꯆꯟ ꯑꯐ ꯑꯐꯕ ꯀꯔꯤ ꯀꯔꯥ ꯃꯌꯥꯝ ꯐꯪꯉꯦꯗ ꯅꯍꯥꯟꯋꯥꯏ ꯃꯤꯁꯨ ꯍꯥꯏꯕꯒ ꯊꯦꯡꯅꯈꯤꯗꯩꯁꯨ
ꯎꯝ ꯍꯣꯏ ꯁꯥ ꯉꯥꯗꯒꯤ ꯐꯪꯉꯤꯕ ꯃꯆꯜ ꯄ꯭ꯔꯣꯇꯤꯟꯃꯛꯇ ꯍꯥꯏꯕꯅꯦ ꯈꯨꯗꯝ ꯑꯣꯏꯅ ꯍꯥꯏꯔꯕꯗ ꯑꯗꯨꯁꯨ ꯑꯗꯨꯝ ꯄꯥꯝꯕꯤ ꯁꯤꯡꯕꯤꯗꯩꯁꯨ ꯍꯋꯥꯏꯗꯩꯁꯨ ꯀꯩꯗꯩꯁꯨ ꯑꯗꯨꯝ ꯐꯪꯕ ꯄꯣꯠꯅꯤꯗꯅ ꯑꯗꯨꯒꯨꯝꯕꯁꯤꯡꯗꯣ ꯑꯗꯨꯝ ꯆꯥꯔꯁꯨ ꯑꯗꯨꯝ ꯌꯥꯕ ꯄꯣꯠꯅꯦ ꯍꯣꯏ ꯊꯥ ꯃꯅꯨꯡꯗ ꯑꯃꯨꯛ ꯆꯥꯕ ꯑꯅꯤꯔꯛ ꯍꯣꯏ ꯑꯅꯤꯔꯛꯐꯥꯎ ꯑꯗꯨꯝ ꯆꯥꯕ ꯀꯩꯁꯨ ꯀꯥꯏꯗꯦ ꯍꯞꯇꯥ ꯈꯨꯗꯤꯡꯒꯤꯗ ꯆꯥꯕꯗꯗꯤ
ꯈꯤꯇꯪ ꯀꯌꯥ ꯍꯥꯏ ꯑꯗꯨꯅꯤ
ꯍꯦꯟꯒꯜꯂ ꯍꯥꯏꯔꯕ
ꯑꯍꯣꯏ ꯈꯟꯕ ꯍꯥꯏꯇꯥꯔꯦ ꯑꯩ ꯑꯩꯒꯤ ꯋꯥꯈꯜꯂꯣꯟꯅꯦ ꯑꯗꯨꯕꯨꯗꯤ
ꯎꯝ ꯑꯗꯨꯗ ꯑꯩꯗꯤ ꯑꯗꯨꯝ ꯅꯨꯡꯇꯤ ꯐꯥꯎ ꯆꯠꯅꯤꯡꯉꯤꯗ ꯑꯗꯨꯒꯤ ꯐꯠꯇꯦ ꯍꯥꯏꯕꯅꯤꯅ ꯈꯔ ꯈꯔ ꯀꯥꯔ ꯆꯥ ꯇꯥꯕꯅꯤ ꯍꯥꯏ ꯄ ꯍꯥꯏꯕꯁꯨ ꯆꯨꯝꯃꯤꯌꯨ
ꯎꯝ ꯍꯣꯏ ꯍꯣꯏ
ꯑꯩꯗꯤ ꯉꯔꯥꯡ ꯈꯛꯇ ꯆꯥꯈ꯭ꯔꯁꯨ ꯎꯝ ꯍꯛꯆꯥꯡ ꯐꯖꯅ ꯂꯜꯂꯣ ꯍꯥꯏꯁꯦ
ꯎꯝ
ꯎꯝ ꯑꯗꯨ ꯅꯣꯏ ꯍꯛꯆꯥꯡ ꯐꯔꯦ ꯅꯣꯏ ꯏꯃꯨꯡ ꯀꯩꯝ ꯇꯧꯗ꯭ꯔꯦ
ꯎꯝ
ꯎꯝ
ꯍꯣꯏ
ꯐꯩ ꯐꯩ ꯏꯆꯟ ꯑꯗꯨꯍꯥꯏꯅ ꯑꯗꯨꯝ ꯒ꯭ꯌꯥꯟ ꯇꯥꯅ ꯑꯆꯝꯕ ꯆꯥꯔꯒ ꯑꯩꯅ ꯍꯛꯆꯥꯡ ꯐꯅ ꯂꯩꯕꯗꯣ ꯌꯥꯝ ꯐꯔ ꯄꯣꯠꯅꯤꯒꯤ ꯃꯇꯝꯁꯦ ꯂꯩꯅ ꯃꯈꯜ ꯃꯈꯜ ꯊꯣꯛꯄꯅꯤꯅꯀꯣ
ꯎꯝ ꯍꯣꯏ ꯎꯝ
ꯁꯨꯝ ꯀꯩꯅꯣ ꯅꯪꯁꯨ ꯋꯥ ꯈꯔ ꯉꯥꯡꯉꯨ ꯀꯩꯅꯣ ꯑꯩꯅꯁꯨ ꯁꯨꯝ ꯉꯥꯡ ꯂꯩ ꯅꯪ ꯑꯃꯨꯛ ꯉꯥꯡꯉꯣ
ꯀꯌꯥ ꯁꯨꯝ ꯏꯕꯨꯡꯅ ꯉꯥꯡꯕꯗꯣ ꯁꯨꯝ ꯇꯥꯔꯤꯕꯅꯤꯅ ꯀꯥꯟꯅ ꯀꯥꯟꯅꯕ ꯃꯌꯥꯝ ꯁꯨꯝ ꯋꯥꯔꯤ ꯁꯥꯟꯅꯔꯤꯗꯨ ꯁꯨꯝ ꯇꯥꯅꯤ ꯁꯨꯝ ꯄꯤꯔꯛꯑꯣ ꯌꯥꯅꯤ ꯑꯩ ꯑꯗꯨꯝ ꯈꯨꯝꯖꯔꯒꯦ
ꯎꯝ ꯍꯣꯏ ꯍꯣꯏ ꯑꯩꯗꯤ ꯑꯩ ꯑꯩꯗꯤ ꯆꯥꯛꯆꯥ ꯇꯣꯛꯑꯒ ꯁꯨꯝ ꯍꯛꯆꯤꯛ ꯂꯥꯡꯉꯝꯕꯅꯤꯗ ꯍꯧꯖꯤꯛ ꯀꯥꯟꯁꯤ ꯈꯔ ꯁꯥꯒꯠꯂꯛꯄꯁꯤꯗ ꯀꯣ ꯀꯥꯁꯤꯗ ꯂꯩꯕ ꯁꯥꯒꯠꯄꯒꯤ ꯃꯪꯒꯣꯟꯗ ꯊꯣꯛꯑꯒ ꯍꯥꯛꯆꯤꯛ ꯁꯨꯝ ꯂꯥꯛꯑꯝꯕꯅꯤ ꯅꯨꯃꯤꯗꯥꯡꯒꯤ ꯊꯥ ꯊꯥꯁꯦ ꯐꯥꯖꯩꯌꯦꯕ ꯉꯥꯁꯤꯗꯤ ꯇꯥꯡꯅ ꯈꯔ ꯄꯥꯏ ꯑꯗꯨ ꯑꯗꯨ ꯇꯧꯅꯤ
ꯎꯝ ꯇꯥꯡꯗ ꯈꯥꯒ ꯈꯥꯒ ꯁꯨꯝ ꯊꯥꯛꯇꯣꯛ ꯄꯤꯌꯨꯅꯤ ꯁꯥ ꯉꯥ ꯌꯥꯝ ꯆꯥꯁꯤꯟꯕꯒꯤ ꯍꯛꯆꯥꯡ ꯑꯐꯥꯕꯗꯣ
ꯑ ꯎꯝ ꯀꯥꯡ ꯒꯅꯤꯀꯣ ꯑꯗꯨꯝ ꯅꯣꯏꯔꯣꯝ ꯆꯪꯉꯦ
ꯎꯝ ꯗꯦꯡꯒꯤ ꯅꯖꯥꯖꯟ
ꯅꯨꯡꯉꯥꯏ ꯅꯨꯡꯉꯥꯏ ꯑꯩꯈꯣꯏꯗꯤ ꯑꯩꯈꯣꯏꯁꯨ ꯐ ꯂꯩꯇꯦ ꯀꯩꯝ ꯊꯣꯛꯑꯣꯏ
ꯎ ꯎꯝ
ꯏꯆꯟꯗꯤ ꯀꯔꯤ ꯇꯧꯔꯝꯃꯤꯅꯣ ꯍꯧꯖꯤꯛꯁꯦ
ꯎ ꯑꯩꯕꯨꯗꯤ ꯇꯨꯝꯗꯣꯏ ꯇꯧꯔꯤ
ꯌꯥꯝ ꯉꯟꯅ ꯇꯨꯝꯗꯨꯏ ꯇꯧꯋꯤꯗ
ꯑꯥ ꯉꯟꯅ ꯇꯨꯝꯕ ꯉꯟꯅ ꯍꯧꯕ ꯑꯁꯦꯡꯕ ꯃꯤꯒꯤ ꯂꯤꯆꯠꯅꯤ
ꯎꯝ
ꯎꯝ
ꯍꯣꯏ ꯑꯗꯨ ꯍꯥꯏꯅꯔꯤꯝꯅꯤ ꯀꯩꯅꯣꯅꯦ ꯉꯟꯅ ꯇꯨꯝꯕ ꯉꯟꯅ ꯍꯧꯒꯠꯄ ꯑ ꯑꯣꯏꯌꯦ ꯈꯣꯠꯂꯦ ꯑꯐꯥꯕ ꯃꯤ ꯎꯝ
ꯑꯗꯨꯅꯦ ꯑꯩ ꯑꯐꯕ ꯃꯤ ꯑꯣꯏꯅꯕ ꯉꯟꯅ ꯇꯨꯝꯕ ꯉꯟꯅ ꯍꯧꯕ ꯀꯟꯅꯇꯧꯔꯤ
ꯑꯣ ꯐꯩ ꯐꯩ ꯐꯩ ꯑꯗꯨ ꯄꯨꯡꯁꯨ ꯊꯦꯡꯖꯤꯜꯂꯛꯕꯅꯤꯀꯣ ꯇꯨꯝꯅꯤꯉꯥꯏ ꯇꯧꯔꯣ ꯅꯪꯁꯨ ꯑꯩꯁꯨ ꯍꯌꯦꯡ ꯅꯪꯅ ꯍꯥꯏꯕꯗꯣ ꯑꯗꯨ ꯃꯊꯪ ꯅꯣꯡꯃꯥꯏꯖꯤꯡ ꯅꯨꯃꯤꯠꯇꯨꯗ ꯇꯧꯔ ꯊꯦꯡꯅꯥꯔꯁꯤꯀꯣ ꯊꯝꯃꯦ ꯊꯝꯃꯦ ꯎꯝ